ꯑ
ꯍꯜꯂꯣ ꯇꯥꯔꯕ꯭ꯔꯣ ꯎꯝ ꯀꯩꯗꯧꯔꯤꯅꯤ
ꯆꯥꯛ ꯇꯣꯛꯑꯒꯥ ꯍꯤꯞꯄꯤ
ꯀꯩ ꯌꯦꯡꯁꯥꯟ ꯇꯧꯔꯒꯥ ꯆꯔꯥꯒꯦ
ꯅꯪꯗꯤ
ꯌꯦꯡꯖꯥꯟ ꯆꯥꯒꯦ
ꯑꯁ ꯐꯁꯥꯡ ꯍꯗ
ꯀꯩꯒꯤꯅꯣ ꯍꯥꯏꯁꯦ ꯇꯣꯂꯣꯞ ꯆꯥꯔꯒ
ꯁꯨꯝ ꯂꯩꯕ ꯑꯗꯨꯝ ꯆꯥꯔꯦꯕ
ꯑꯔꯩꯔ ꯂꯩꯕꯅ ꯆꯥꯔꯕꯣ
ꯀꯩꯗꯧꯔꯤꯅꯣ ꯅꯪꯗꯤ
ꯑꯁ ꯑꯩꯁꯦ ꯍꯩ ꯖꯥꯝ ꯍꯩꯅꯧ ꯖꯥꯝ ꯍꯦꯛꯢꯍꯦ ꯆꯥꯅꯕ
ꯀꯥꯏꯗ
ꯀꯩꯅꯣꯗ ꯁꯤꯗ ꯑꯅꯛꯄꯗ ꯑꯩꯈꯣꯏꯀ ꯑꯃꯇ
ꯍꯩꯅꯧꯔꯣ
ꯍꯣꯏ ꯍꯩꯅꯧ ꯅꯠꯇꯦꯗ ꯖꯥꯝ ꯍꯥꯏꯕ ꯖꯥꯝ ꯍꯥꯏꯕ
ꯌꯥꯝꯝ ꯈꯪꯗꯦꯗꯤ ꯈꯪꯗꯦ ꯑꯩꯗꯤ ꯈꯪꯗ
ꯐꯔꯦꯟ ꯊꯔꯔꯀꯦ ꯍꯑꯣ ꯏꯥ
ꯀꯅꯥ ꯀꯅꯥ ꯆꯂꯤꯅꯣ
ꯃꯥꯗ ꯐꯃꯒ
ꯅ ꯃꯅꯕꯗꯤ ꯀꯅꯥ
ꯃꯥꯡꯗ
ꯑꯗꯨ ꯀꯅꯥꯅꯣ
ꯉꯅꯨꯡꯉꯥꯏꯖꯩꯅ
ꯍꯤ ꯍꯤ ꯍꯤ
ꯅꯪꯗꯤ ꯕꯣꯜ ꯌꯦꯡꯗꯕ꯭ꯔꯣ
ꯉꯔꯥꯡꯗꯤ ꯐꯖꯅ ꯅꯩꯌꯦ
ꯉꯔꯥꯡ ꯅꯨꯡꯗꯥꯡꯔꯥ ꯑꯌꯨꯛꯇꯔꯥ
ꯑꯌꯨꯛꯇ ꯉꯔꯥꯡ ꯅꯨꯡꯗꯥꯡꯒꯤꯗꯤ ꯌꯦꯡꯉꯦ ꯐꯖꯠꯇꯕꯒꯤ ꯇꯣꯛ ꯌꯦ
ꯐꯖꯥꯗꯝꯅꯦ ꯍꯣꯢ
ꯑꯌꯨꯛꯒꯤꯗꯤ ꯅꯩꯗ꯭ꯔꯣ ꯐꯥꯏꯅꯦꯜ ꯃꯦꯆꯀ ꯆꯞ ꯃꯥꯟꯅꯈ꯭ꯔꯦꯅꯦ
ꯌꯥꯝ ꯅꯩꯕ ꯑꯣꯏꯒꯦꯗ
ꯑꯔꯖꯦꯟꯇꯅꯥ ꯌꯥꯝꯅꯣ ꯑꯣꯄꯅꯦ ꯑꯌꯨꯗ
ꯅꯨ ꯄꯅꯦ ꯆꯥꯡ ꯅꯣꯞꯄ ꯅꯠꯇꯦ ꯃꯣꯏꯅ ꯗꯤꯐꯦꯟꯁꯤꯞ ꯑꯣꯏꯕꯩꯅꯦ
ꯃꯣꯏ ꯀꯥꯕꯣꯗꯣ
ꯎꯝ ꯎꯝ
ꯗꯤꯐꯦꯟꯁꯨ ꯀꯜꯂꯦꯕ ꯃꯣꯏꯗꯣ
ꯃꯣꯏ ꯗꯤꯐꯦꯟꯁ ꯃꯤ ꯀꯌꯥ ꯂꯩꯕ꯭ꯔꯥ ꯌꯦꯡꯉꯣ ꯑꯃ ꯍꯥꯏꯂꯥꯏꯠꯇ ꯌꯦꯡꯉꯣ ꯏꯄꯣꯏ ꯆꯠꯂ ꯂꯩꯃꯤꯅꯦ ꯑꯗꯨꯒ ꯀꯤꯞꯄꯔꯁꯨ ꯈꯔ ꯍꯩꯔꯦ ꯑꯗꯨꯒꯤꯅꯦ
ꯀꯤꯞꯄꯔꯁꯨ ꯅꯩꯔꯦꯕ ꯃꯦꯁꯤ ꯁꯨꯗ ꯂꯣꯏ ꯁꯦꯞ ꯇꯧꯋꯦꯕ ꯃꯥꯗꯣ
ꯃꯊꯪꯗꯗꯤ ꯃꯊꯪꯗꯗꯤ ꯏꯔꯥꯏꯔꯥꯏꯅ ꯀꯥꯈ꯭ꯔꯅꯤꯗ
ꯑꯥ ꯌꯥꯝꯅ ꯂꯨꯔꯤꯁꯦ ꯉꯔꯥꯡ ꯅꯨꯡꯗꯥꯡꯅꯤꯅꯦ ꯃꯦꯁꯤꯗ ꯄꯥꯟꯅꯔꯁꯦ ꯃꯤ ꯀꯌꯥ ꯑꯣꯏꯕ꯭ꯔꯥ ꯅꯪ ꯈꯪꯕ꯭ꯔꯣ
ꯎ ꯃꯤꯍꯨꯝ ꯄꯥꯟꯕꯅ
ꯗꯤꯐꯦꯟ ꯂꯣꯏꯅ ꯆꯂꯦ ꯆꯟꯅꯤꯡꯉꯥꯏꯁꯦ ꯂꯣꯏꯅ ꯀꯥꯏꯑ ꯑꯗꯨꯝ ꯗꯤꯐꯦꯟꯁꯨꯣꯏꯅꯦ ꯀꯃ
ꯑꯗꯨꯃꯥꯏꯅ ꯇꯧꯕ ꯇꯥꯕꯅꯦ ꯃꯤꯅ ꯆꯠꯅꯤꯡꯉꯥꯏ ꯂꯥꯛꯑꯗꯤ ꯗꯤꯐꯦꯟꯁ ꯇꯧꯅꯤꯡꯕ ꯑꯗꯨꯝ ꯂꯥꯛꯄ ꯇꯥꯕꯅꯤ ꯃꯁꯥꯅ ꯑꯗꯨꯝ ꯂꯥꯛꯄ ꯇꯥꯕꯅꯤ ꯀꯩꯅꯣ
ꯑꯗꯨ ꯀꯥꯕꯣꯅ ꯆꯟꯕꯗꯤ ꯂꯥꯏ ꯂ ꯑꯗꯨꯝ ꯆꯟꯅꯉꯕ ꯒꯣꯗꯣ ꯑꯌꯨꯗ
ꯎꯝ ꯈꯤꯇꯪ ꯉꯥꯏꯔꯕꯅꯤꯀꯣ ꯈꯤꯇꯪ ꯉꯥꯏꯔꯕꯅꯤꯀꯣ ꯅꯣꯏꯁꯦ
ꯃꯣꯏ ꯀꯣꯕꯣꯅ ꯆꯟꯕꯗꯤ ꯂꯥꯏꯅ ꯑꯗꯨꯝ ꯆꯉꯕ
ꯎꯝ ꯐꯖꯗ꯭ꯔꯥ ꯃꯣꯏꯅ ꯆꯝꯕꯗꯣ ꯑꯃꯗ ꯑꯃ ꯆꯝꯕꯗꯣ ꯂꯥꯁꯀꯤꯗꯣ ꯑꯦꯡꯒꯜꯗꯒꯤ ꯊꯣꯝꯃꯛꯄꯗꯣ ꯐꯖꯗ꯭ꯔꯕ
ꯑꯗꯨ ꯁꯝꯕꯗꯨ ꯌꯥꯝꯅ ꯄꯨꯔꯥ ꯀꯔꯤ ꯍꯥꯏꯁꯤꯔ ꯂꯥꯏꯅ ꯆꯟꯅꯕ
ꯎꯝ
ꯑꯔꯖꯦꯟꯇꯤꯅꯥ ꯗꯤꯐꯦꯟꯗꯁꯨꯁꯨ ꯈꯔ ꯁꯣꯜꯂꯦꯕ
ꯎꯝ
ꯎꯍꯝꯝ
ꯍꯟꯗꯛ ꯋꯥꯔꯜ ꯀꯞꯀꯤ ꯈ꯭ꯋꯥꯏꯗꯩ ꯐꯖꯕꯁꯦ ꯉꯥꯏ ꯉꯁꯥꯏ ꯑꯌꯨꯛꯀꯤꯗꯨꯣ ꯑꯗꯨꯅ ꯍꯦꯜꯂꯝꯒꯅꯤ ꯑꯗꯨꯅ ꯈ꯭ꯋꯥꯏꯗꯒꯤꯩ ꯐꯖꯕ ꯑꯣꯏꯔꯝꯒꯅꯤ
ꯍꯣꯏ ꯑꯗꯨꯝ ꯃꯦꯗꯤꯌꯥꯗꯁꯨ ꯐꯣꯡꯗꯣꯛꯈ꯭ꯔꯦꯅꯦ ꯐꯔ ꯃꯦꯁꯤꯅ ꯏꯔꯒ ꯊꯥꯗꯣꯛꯄꯗ ꯎꯕ꯭ꯔꯣ
ꯀꯩ ꯆꯠꯂꯣꯛꯄ꯭ꯔꯥ
ꯅꯣꯏꯩꯅ ꯋꯥꯔꯜ ꯀꯞ ꯁꯅꯔꯛꯄꯗ ꯌꯥꯝꯅ ꯈ꯭ꯋꯥꯏꯗꯒꯤ ꯇꯐ ꯑꯣꯏꯅ ꯁꯥꯟꯅꯕꯁꯦ ꯀ꯭ꯋꯥꯇꯔ ꯐꯥꯏꯅꯦꯜꯗꯅꯤ ꯍꯥꯏ ꯕ ꯇꯗ꯭ꯔꯣ ꯃꯊꯪꯗꯤ ꯑꯗꯨꯝ ꯃꯍꯧꯁꯥ ꯏꯁꯥꯒꯨꯝꯅ ꯑꯗꯨꯝ ꯆꯠꯊꯔꯒ ꯁꯥꯟꯅꯒꯅꯤ ꯁꯥꯟꯅꯕꯅꯤ
ꯃꯊꯪꯗꯗꯤ ꯈꯔ ꯈꯔ ꯃꯊꯪꯗꯗꯤ ꯈꯔ ꯁꯍꯟꯅꯤ ꯁꯣꯛꯍꯣꯟꯒꯅꯤ ꯑꯗꯨꯝ ꯉꯝꯕꯅꯤ
ꯃꯊꯪꯗꯒꯤ ꯋꯥ ꯈꯛꯇ ꯅꯠꯇꯕꯀꯣ ꯃꯥꯅ ꯍꯥꯏꯔꯤꯗꯣ ꯑꯣꯏꯁꯨ ꯑꯣꯏꯌꯦꯦꯕ ꯈꯠꯇ ꯐꯅꯗꯅꯦꯕ ꯂꯨꯔꯤꯁꯦ
ꯂꯨꯔꯛꯈꯤꯅꯤ ꯂꯨꯔꯛꯈꯤꯅꯤ ꯈꯤꯇ ꯉꯥꯏꯔꯕꯅꯦ ꯑꯁ ꯉꯁꯤꯒꯤꯗꯤ ꯗꯤ ꯁꯤꯂꯣ ꯁꯤꯂꯕ ꯀꯩꯅꯣ ꯌꯥꯝ ꯂꯥꯡꯉꯤꯁꯤꯕꯣ
ꯀꯔꯤꯀꯦꯠ ꯆꯅ ꯑꯃ
ꯌꯥꯝ ꯂꯥꯡꯉꯦ
ꯍ ꯀꯁꯦ ꯅꯍꯕ ꯂꯥꯕ ꯀꯅꯤꯅꯦ ꯃꯗ
ꯎ ꯁꯤ ꯌꯥꯗꯦꯗ
ꯍꯧꯖꯤꯛꯇꯛꯇꯤ
ꯑꯗꯨꯝ ꯌꯥ ꯅꯨꯡꯁꯥ ꯊꯣꯛꯂꯛꯄ꯭ꯔꯣ ꯅꯨꯡꯁꯥ ꯁꯥꯕ꯭ꯔꯣ ꯅꯨꯡꯁꯥ ꯁꯥꯕ꯭ꯔꯣ
ꯅꯨꯡ ꯁꯥ ꯌꯥꯝꯅ ꯁꯥꯗꯦꯗ
ꯑꯁꯕꯤ ꯄꯖꯥ ꯄꯖꯥꯕꯑꯍꯦ
ꯂꯩꯁꯥꯕꯤ ꯅꯝꯕꯔ ꯑꯃ ꯊꯥꯔꯛꯑꯣ
ꯏꯁꯩ ꯂꯥꯛꯀꯥꯟꯗ ꯅꯪ ꯑꯩ ꯍꯥꯕꯤ ꯋꯥꯔꯤꯅꯥꯛꯇ ꯅꯝꯕꯔꯒꯤ ꯋꯥꯔꯤ ꯉꯥꯛꯇ
ꯂꯪꯝꯕꯔ ꯄꯃꯤꯅ ꯅꯨꯄꯥ ꯑꯣꯏ ꯎꯅꯤꯅ
ꯂꯧꯅ ꯂꯧꯅ ꯏꯁꯃꯤ ꯌꯥꯝ ꯂꯥꯛꯑꯦꯁꯨ ꯀꯔꯤꯅꯤꯅꯤ ꯍꯧꯖꯤꯔꯤꯕ
ꯀꯗꯥꯥꯏꯔꯣꯝꯗꯔ ꯂꯄꯥ
ꯀꯣꯏ ꯁꯂꯤ
ꯁꯥꯏ ꯂꯝ ꯗꯔꯥ
ꯀꯣꯏꯕ ꯆꯠꯂꯤꯑꯦ ꯀꯣꯏꯕ ꯆꯠꯂꯤꯦ ꯍꯥꯏꯗꯣꯛꯄ ꯌꯥꯗꯦ
ꯁꯥꯏ ꯔ ꯑꯗꯔꯣ ꯊꯑꯣꯣꯏꯁ
ꯎꯝ
ꯍꯟꯗꯛꯁꯤꯦ ꯌꯨꯝ ꯊꯣꯛꯂꯛꯀꯗ꯭ꯔꯥꯣ
ꯈꯪꯗ ꯊꯥꯖꯗ꯭ꯔꯦꯕꯨ
ꯎꯝ ꯀꯖꯕꯒ
ꯃꯥꯟꯗ꯭ꯔꯦꯚꯥꯏ
ꯁꯤꯗ ꯌꯥꯝ ꯂꯥꯡꯉꯦ ꯌꯥꯗꯦ ꯐꯣꯟ ꯇꯧꯕ ꯌꯥꯏ ꯁꯤꯗ ꯌꯥꯝ ꯂꯥꯡꯉꯦꯕ ꯐꯣꯟ ꯇꯧꯕ ꯌꯥꯗꯦꯕ
ꯑꯉꯥꯡꯕ ꯀꯥꯡꯕꯨꯅꯤꯩꯅꯒ
ꯑꯁ ꯅꯣꯡ ꯑꯃꯨꯛ ꯍꯩꯊꯒꯗꯧ ꯃꯥꯜꯂꯦ ꯍꯌꯦ ꯅꯣꯡ ꯆꯨꯒꯗꯧ ꯃꯥꯜꯂꯦ ꯑꯁ ꯍꯣꯔꯦꯟ ꯕꯣ ꯁꯅꯥꯅꯕ ꯑꯃꯨꯛ ꯌꯥꯔꯔꯣꯏꯅ ꯑꯗꯨꯃꯥꯏꯅ ꯇꯧꯔꯒꯦ
ꯄꯣ ꯁꯅꯥꯕꯨꯗꯤ ꯍꯥꯏꯕ꯭ꯔꯥꯅ
ꯣꯔ ꯁꯅꯥꯒꯤ ꯍꯥꯏꯔꯔꯤ ꯄꯔꯛ ꯀꯥꯏꯟꯅ ꯕ ꯁꯅꯥꯅꯕ ꯍꯩꯕ꯭ꯔꯣ ꯀꯅ ꯁꯥꯟꯅꯕ ꯍꯩꯕ꯭ꯔ ꯏ ꯁꯅꯔꯤꯁꯦ
ꯍꯩꯕꯨꯗꯤ ꯍꯩꯕ꯭ꯔ ꯍꯥꯏꯕ
ꯍꯕ ꯂꯩ
ꯒꯣ ꯀꯌꯥꯔꯛꯗꯤ ꯆꯟꯈ꯭ꯔꯕꯣ ꯍꯦꯛ ꯁꯥꯟꯅꯕ ꯍꯧꯕꯗ
ꯃꯁꯤꯡ ꯊꯤꯕ ꯉꯝꯗ꯭ꯔꯦ ꯃꯁꯤꯡ ꯊꯤꯕ ꯉꯝꯗ꯭ꯔꯦ
ꯍꯟꯗꯛ ꯋꯥꯀꯔꯗꯤ ꯀꯅꯥ ꯀꯥꯡꯗꯕ ꯃꯥꯟꯥꯟꯕ꯭ꯔꯣ
ꯐ꯭ꯔꯥꯟꯁꯅ ꯀꯛꯑꯅꯤꯗ ꯐ꯭ꯔꯥꯟꯁ ꯀꯥꯒꯗꯧ ꯃꯥꯜꯂꯦ ꯏꯪꯂꯟꯒ ꯏꯁꯄꯦꯟꯒ ꯑꯥꯖꯦꯟꯗꯤꯤꯅꯥꯗꯤ ꯊꯖꯠꯇꯗ
ꯀꯥꯎ ꯀꯝꯕꯁꯨ ꯌꯥꯔ ꯑꯥꯔꯖꯦꯟꯇꯤꯅꯥ ꯏꯁꯄꯦꯟꯗꯤ ꯊꯥꯖꯗꯦꯕ ꯐ꯭ꯔꯥꯟꯁꯁꯤ ꯀꯥꯒꯗꯧꯕ ꯃꯥꯜꯂꯦꯅꯦ
ꯏ ꯂꯥꯟꯁꯨ ꯀꯥꯒꯗꯧꯕ ꯃꯥꯜꯂꯦ ꯏꯪꯂ ꯂꯥꯟꯁꯨ ꯐꯖꯕꯅꯦ
ꯎꯝ ꯗꯤ ꯊꯥꯖꯗꯦ ꯏꯁꯄꯦꯟ ꯊꯥꯖꯗꯦ ꯐ꯭ꯔꯥꯟꯁ ꯀꯝꯄꯜꯁꯔꯤ ꯀꯥꯒꯅꯤ
ꯑꯩꯃꯌꯥꯝꯁꯨ ꯐꯖꯒꯅꯤ ꯎꯝ ꯉꯥꯟꯁꯨ ꯇꯧꯔꯛꯀꯅꯤ
ꯑꯔꯖꯦꯟꯇꯤꯅꯥ ꯑꯁꯤꯁꯤ ꯌꯦ ꯎꯝ ꯅꯣꯁꯤ ꯅꯣꯛꯇꯕ ꯀꯣ
ꯃꯣꯏꯅ ꯗꯤꯐꯦꯟꯁ ꯑꯦ ꯀꯩꯅꯣ ꯃꯣꯏꯅ ꯑꯦꯚꯔꯦꯁꯇ ꯂꯩꯕ
ꯎꯝ ꯑꯗꯨꯝ ꯀꯟꯁꯨ ꯀꯟꯗꯕ ꯅꯣꯛꯁꯨ ꯅꯣꯛꯇꯕ ꯑꯗꯨꯝ ꯆꯠꯊꯕ
ꯎꯝ ꯃ
ꯑꯗꯨꯅꯗꯤ ꯂꯥꯁꯇꯤꯡ ꯑꯣꯏꯅ ꯆꯠꯄꯀꯣ ꯐꯨꯠꯕꯣꯗꯨꯁꯦ ꯗꯤꯐꯦꯟꯗꯔꯗ ꯈꯔ ꯅꯣꯞꯄꯒꯤꯅꯤ ꯑꯔꯖꯦꯟꯇꯤꯅꯥꯗ
ꯎꯝ